ꯑꯧ ꯇꯥꯔꯕꯣ
ꯇꯥꯖꯔꯦ
ꯑꯩꯒꯤ ꯑꯩꯒꯤ ꯃꯤꯁ ꯀꯥꯏꯅ
ꯍꯥꯏ
ꯏ ꯏ ꯑꯗꯣ ꯅꯪꯗꯣ ꯀꯩ ꯍꯥꯏꯕ
ꯍꯥꯏꯔꯣ ꯑꯗꯣ ꯅꯪꯗꯣ ꯑꯩ ꯀꯔꯤ ꯇꯧꯕ꯭ꯔꯥ
ꯑꯗꯣ ꯅꯪꯗꯣ ꯑꯩ ꯀꯔꯤ ꯇꯧꯕ꯭ꯔꯥ
ꯎꯝ ꯍꯥꯏꯔꯣꯑꯣ ꯅꯪꯁꯦ ꯅꯪꯗꯣ ꯍꯥꯏꯕꯗꯣ
ꯅꯪꯗꯨꯗꯤ ꯀꯔꯤꯁꯨ ꯇꯧꯗꯦ ꯑꯩꯅꯗꯤ ꯀꯔꯤ ꯇꯧꯏ
ꯑ ꯅꯪꯁꯨ ꯀꯔꯤꯁꯨ ꯇꯧꯕꯗꯣ
ꯗꯣ ꯅꯣꯏꯗ ꯅꯣꯡ ꯆꯨꯕ꯭ꯔꯣ
ꯅꯣꯡꯁꯦ ꯅꯣꯡꯁꯦ ꯆꯨꯋꯦ ꯎꯝ
ꯎꯝ
ꯅꯣꯏ ꯗꯤꯠ
ꯑꯩ ꯍꯧꯖꯤꯛ ꯐꯖꯅ ꯅꯉꯣꯟꯗ ꯍꯧꯖꯤꯛ ꯐꯖꯅ‌ ꯀꯟꯅ ꯀꯟꯅ ꯆꯨꯒꯦꯅ ꯃꯣꯏ ꯇꯣ ꯁꯦꯝ ꯁꯥꯔꯤꯌꯦ
ꯑꯣ ꯑꯁꯤꯗꯗꯤ ꯀꯔꯤꯁꯨ ꯇꯧꯗ꯭ꯔꯦꯍꯦ
ꯑꯣ ꯑꯗ ꯑꯩ ꯅꯉꯣꯟꯗ ꯈꯤꯇꯪꯗꯤꯈꯥꯏꯔꯛꯀꯅꯤꯀꯣ ꯍꯧꯖꯤꯛꯇꯤ
ꯈꯥꯏꯔꯛꯑꯣ ꯑꯩꯁꯨ ꯄꯥꯏꯗꯦ
ꯑꯩꯁꯨ ꯇꯗꯤꯌꯦ
ꯈꯥꯏꯔꯛꯑꯣꯕ ꯃꯀꯣꯛ ꯇꯥꯡꯕꯗꯣ ꯆꯪꯉꯗꯤ ꯌꯥꯔꯦ ꯀꯇꯥꯡꯗꯨꯅ ꯍꯦꯅ ꯂꯨꯕꯅꯤꯍꯦ
ꯑꯩ ꯑꯗꯨ ꯒꯨꯝꯕꯒꯤ ꯋꯥ ꯈꯜꯗꯣ ꯀꯩꯝ ꯂꯩꯕꯤꯒꯅꯣ ꯍꯥꯏꯕꯅꯤꯗ ꯎꯝ ꯑꯩꯅ ꯍꯥꯏꯔꯗꯤ ꯑꯩꯗꯣ ꯏꯟꯖꯥꯡ ꯆꯥꯅꯤꯡꯉꯥꯏ ꯂꯩꯇꯗꯅ ꯅꯉꯣꯟꯗ ꯀꯩ ꯍꯟꯖꯥꯡ ꯆꯥꯁꯤꯔꯥ ꯅꯉꯣꯟꯗ ꯍꯪꯒꯦ ꯇꯧꯔꯝꯃꯤꯅꯦ
ꯑꯣ ꯍꯤꯡꯈꯣꯜꯗ ꯁꯒ꯭ꯔꯤ ꯍꯧꯕꯗꯣꯇꯣ ꯍꯦꯛꯑꯒ ꯊꯣꯡꯕꯤꯔꯣ
ꯑꯩ ꯑꯩ ꯁꯥꯎꯒꯔꯤꯒꯤ ꯃꯁꯛ ꯎꯅꯤꯡꯗ꯭ꯔꯦ ꯉꯁꯤꯒꯤ ꯍꯥꯏꯕ ꯅꯨꯃꯤꯠꯁꯦ ꯁꯧꯒ꯭ꯔꯤ ꯁꯧꯒ꯭ꯔꯤ ꯍꯥꯏꯕ ꯉꯥꯛꯇ ꯇꯟꯕꯨ ꯇꯟꯁꯤꯜꯂꯛꯑꯦꯗ
ꯎꯝꯅ ꯑꯣ
ꯗꯣ
ꯍꯥ
ꯑꯩ ꯀꯩꯅꯣꯝꯇ ꯍꯪꯒꯦꯕ
ꯍꯣꯏ ꯍꯪꯖꯧ ꯍꯪꯖꯧ ꯈꯨꯝꯖꯒꯦ ꯅꯅꯥꯏ ꯑꯩꯅ
ꯉꯅꯥꯏ
ꯎꯝ ꯍꯉꯣꯍꯦ ꯀꯩꯅꯣ
ꯀꯩꯒꯨꯝꯕꯀꯣ ꯅꯪꯅ ꯍꯧꯖꯤꯛꯁꯦ ꯂꯩꯁꯥꯕꯤ ꯑꯣꯏꯔꯝꯃꯥꯕ
ꯎꯝ ꯂꯩꯁꯥꯕꯤꯅꯤꯅ ꯑꯩ ꯃꯧ ꯃꯥꯟꯕ꯭ꯔꯣ
ꯑꯣ ꯅꯪ ꯍꯧꯖꯤꯛꯀꯥꯟꯗ ꯅꯪꯉꯦ ꯍꯥꯏꯕꯒꯨꯝ ꯇꯥꯕ
ꯅꯅꯥꯏ ꯍꯥꯏꯕꯅꯦ ꯀꯔꯤꯔꯥ ꯅꯅꯥꯏ ꯍꯥꯏ
ꯍꯣꯏ ꯍꯣꯏ ꯑꯗꯨꯗꯤ ꯑꯩꯅ ꯁꯣꯏꯕꯅꯦ ꯑꯩꯅ ꯁꯣꯏꯕꯅꯦ ꯑꯁ ꯑꯩ ꯂꯥꯟꯖꯔꯦ ꯁꯥꯎꯕꯤꯅꯨ ꯍꯥꯏꯗꯨꯅ ꯅꯤꯡꯁꯤꯡ ꯌꯥꯔꯤ ꯅꯪꯕꯨ
ꯇꯥꯅꯤꯡꯗꯦ
ꯑꯗꯣ ꯀꯩꯒꯨꯝꯕꯀꯣ
ꯎꯝ
ꯅꯉꯣꯟꯗꯁꯦ ꯌꯥꯡꯈꯩ ꯂꯩꯔꯕ
ꯎꯝ
ꯑꯩꯉꯣꯟꯗꯁꯨ ꯌꯥꯡꯈꯩ ꯂꯩꯔꯕ
ꯎꯝ
ꯏꯕꯥꯅꯤꯅ ꯑꯗꯨ ꯌꯥꯡꯈꯩ ꯌꯥꯡꯈꯩꯗꯣ ꯄꯨꯟꯁꯤꯟꯅꯔꯒ ꯆꯥꯃꯥ ꯁꯦꯝꯁꯦ ꯍꯥꯏꯒꯦ ꯇꯧꯕꯅꯦꯗꯥ
ꯁꯦꯝꯔꯥ ꯂꯣꯏꯔꯦꯅ
ꯗꯨ ꯁꯦꯝꯃꯒꯥ ꯑꯃꯨꯛ ꯆꯥꯃꯥ ꯂꯣꯏꯔꯒ ꯆꯅꯤꯁꯦ ꯑꯃꯨꯛ ꯁꯦꯝꯗꯣꯛꯄ ꯌꯥꯏꯗꯅ
ꯆꯥꯏ ꯖꯥꯏꯌꯦ
ꯅꯪ
ꯑꯣꯛꯁꯦ
ꯅꯪ ꯀꯔꯤ ꯇꯧꯔꯒ ꯂꯩꯕ꯭ꯔꯥꯅꯦ ꯅꯪꯒꯤꯁꯦ ꯀꯣꯛ ꯀꯣꯛ ꯀꯥꯛ ꯀꯥꯛ ꯇꯥꯏꯅꯦ
ꯐꯥꯃꯨꯡꯗ ꯃꯤꯁꯦꯟ ꯄꯥꯏꯔꯒ ꯂꯩꯕ
ꯑꯁ ꯐꯃꯨꯡꯗ ꯃꯤꯛꯁꯦꯟ ꯄꯥꯏꯔꯒ ꯂꯩꯕꯗ ꯍꯣꯔꯦꯟ ꯅꯨꯡꯗꯥꯡ ꯅꯪ ꯁꯛ ꯑꯃꯨꯛ ꯎꯇꯟꯇꯥ ꯎꯔꯒ ꯅꯪ ꯈꯪꯉꯗꯤ ꯀꯩꯗꯧꯗꯣꯏꯕ
ꯀꯃꯥꯏꯅ ꯈꯪꯒꯅꯤ
ꯗꯨꯝ ꯈꯪꯒꯅꯤ
ꯕꯦꯇꯤ ꯄꯦꯖꯦꯟ ꯑꯃꯅ ꯍꯥꯏꯕꯗꯣ ꯍꯣꯏ ꯏꯁꯥꯃꯛꯅ ꯑꯩ ꯌꯥꯝ ꯐꯖꯩ ꯍꯥꯏꯅ ꯈꯟ ꯑꯗꯨꯒꯤ ꯇꯥꯏꯞꯇꯥ ꯇꯧꯔꯛꯀꯥꯅꯤ
ꯑꯣ ꯁꯥꯃꯛ ꯅꯪ ꯐꯖꯩ ꯍꯥꯏꯕꯁꯦ ꯅꯪ ꯆꯥ ꯍꯥꯏꯕꯗꯤ ꯅꯉꯣꯟꯗꯥ ꯐꯖꯕ ꯂꯩꯌꯦꯕ ꯀꯣ
ꯎꯝ ꯅꯣꯏꯒꯤꯗꯤ ꯈꯪꯗꯦ ꯑꯩꯒꯤꯗꯤ ꯑꯗꯨꯝ ꯈꯜꯂꯦ ꯉꯁꯤꯗꯤ ꯀꯗꯥꯏꯗ ꯆꯠꯄ꯭ꯔꯥ ꯀꯃꯥꯏꯅ ꯂꯦꯟꯕ꯭ꯔꯥ
ꯑꯩ ꯉꯁꯤꯗꯣ ꯑꯥ ꯊꯕꯛ ꯃꯆꯥ ꯑꯃ ꯆꯠꯂꯨꯔꯦ
ꯑꯥꯝ
ꯗꯨꯒ ꯑꯃꯨꯛ ꯍꯧꯖꯤꯛ ꯍꯜꯂꯛꯏꯅꯦ
ꯅꯪ ꯃꯥꯎꯟꯇꯦꯟꯗ ꯂꯩꯕ꯭ꯔꯥ ꯇꯝꯄꯥꯛꯇꯥ ꯂꯩꯕ꯭ꯔꯥ
ꯑꯩꯝ
ꯃꯥꯎꯟꯇꯦꯟꯗꯥ ꯂꯩꯕ꯭ꯔꯥ ꯇꯝꯄꯥꯛ ꯑꯩ ꯌꯥ ꯍꯣꯏ ꯑꯩ ꯃꯥꯎꯟꯇꯦꯟꯗ ꯂꯩꯖꯥꯔꯤ
ꯀꯔꯝꯕ ꯁꯥꯏꯒꯤ ꯃꯥꯎꯟꯇꯦꯟꯗ ꯂꯩꯔꯤꯕ꯭ꯔꯥ ꯁꯣꯝꯁꯦ
ꯑꯩ ꯂꯩꯔꯤ ꯃꯥꯎꯟꯇꯦꯟꯖꯦ ꯀꯔꯝꯕ ꯃꯥꯎꯟꯇꯦꯟ ꯑꯣꯏꯖꯥꯠꯂꯥ ꯈꯪꯗꯦꯅꯦ
ꯈꯪꯗꯦꯗꯣ ꯅꯪ ꯈꯪꯉꯗꯤ ꯍꯥꯏꯕꯤꯌꯨ ꯍꯥꯏꯕꯅꯤꯗ꯫
ꯑ ꯑꯩ ꯃꯥꯎꯟꯇꯦꯟꯁꯦ ꯀꯔꯣꯝ ꯁꯥꯏꯗꯠꯇ ꯂꯩꯕ꯭ꯔꯥ ꯑꯩꯁꯨ ꯈꯪꯗ꯭ꯔꯤ꯫ ꯀꯣꯟꯅ ꯈꯪꯉꯛꯄ ꯃꯇꯝꯁꯨ ꯂꯩꯒꯅꯤꯗ꯫ ꯅꯪꯗꯤ ꯀꯥꯏꯗ ꯂꯩꯕ꯭ꯔꯥ ꯅꯪ ꯅꯪꯗꯤ ꯇꯝꯄꯥꯛꯇꯔꯥ ꯅꯪꯁꯨ ꯃꯥꯎꯟꯇꯦꯟꯗꯔꯥ꯫
ꯇꯝꯄꯥꯛ ꯇ ꯂꯩꯖꯩ
ꯑꯣ ꯑꯁ ꯇꯝꯄꯥꯛ ꯀꯥꯢ ꯅꯪ ꯇꯝꯄꯥꯛꯇ ꯀꯔꯤ ꯇꯧꯔꯒ ꯂꯩꯕ꯭ꯔꯅꯦ꯫
ꯇꯝꯄꯥꯛꯇ ꯗꯨꯝ ꯄꯥꯛ ꯁꯥꯅꯔꯒ ꯂꯩ꯫
ꯑꯣ ꯑꯗꯨ ꯇꯝꯄꯥꯛ ꯁꯥꯅꯕ ꯅꯨꯡꯉꯥꯏꯕ꯭ꯔꯥꯅꯦ꯫
ꯅꯨꯉꯥꯢꯇꯦ ꯅꯣꯡ ꯆꯨꯗꯕꯒꯤ꯫
ꯑꯣ ꯑꯗꯨꯗꯤ ꯑꯩꯈꯣꯏ ꯃꯥꯎꯟꯇꯦꯟꯗ ꯂꯥꯛꯑꯣ꯫
ꯍꯣꯏ ꯃꯥꯎꯟꯇꯦꯟꯗꯗꯤ ꯐꯖꯅ ꯅꯣꯡ ꯆꯨꯕꯅꯤꯀꯣ꯫
ꯍꯣꯏ ꯐꯖꯅ ꯆꯨꯗꯦꯗ ꯍꯟꯗꯛꯀꯥꯟꯗꯤ ꯌꯥꯝ ꯃꯔꯥꯡ ꯀꯥꯏꯗ꯭ꯔꯦꯗ ꯅꯣꯡꯒꯁꯨ꯫
ꯑꯣ ꯑꯁ ꯁꯤ ꯇꯝꯄꯥꯛꯇꯗꯤ ꯅꯣꯡ ꯆꯨ ꯀꯟꯗꯕꯅ ꯉꯁꯥꯏꯁꯨ ꯈꯔꯖꯤꯛ ꯇꯪ ꯆꯨꯔꯒ ꯇꯣꯛꯑꯦ꯫
ꯍꯟꯗꯛ ꯍꯟꯗꯛ ꯍꯥꯏꯔꯗꯤ ꯇꯝꯄꯥꯛꯇ ꯐꯖꯅ ꯅꯣꯡ ꯆꯨꯔꯦꯍꯦ꯫
ꯍꯥꯢꯠ ꯆꯨꯗꯦꯅ ꯑꯩꯈꯣꯏ ꯁꯥꯏ꯭ꯠꯇꯗꯤ꯫
ꯑ ꯍꯪꯗꯦ ꯑꯗꯨꯗꯤ ꯑꯩꯅ ꯆꯠ ꯑꯩꯗꯤ ꯑꯗꯨꯝ ꯍꯥꯏꯗꯤ ꯆꯤꯛ ꯃꯥꯎꯟꯇꯦꯟꯗꯁꯨ ꯂꯩ ꯇꯝꯄꯥꯛ ꯁꯨ ꯑꯗꯨꯝ ꯂꯩꯑꯕ꯫
ꯑꯣ ꯅꯪꯁꯦ ꯅꯪꯁꯦ ꯀꯥ ꯀꯥ ꯀꯨꯝ ꯀꯨꯝ ꯇꯧꯕꯔꯣ꯫
ꯎꯝ ꯎꯝ ꯑꯗꯨꯒꯤ
ꯅꯪꯒꯤ ꯋꯥꯕꯨ ꯑ ꯀꯥ ꯀꯥ ꯀꯨꯝꯕ ꯍꯣꯏ ꯌꯥꯏ
ꯑꯗꯨꯁꯨ ꯃꯅꯤꯄꯨꯔꯤ ꯅꯦꯅ ꯀꯔꯤꯔ
ꯑꯣ ꯆꯨꯝꯃꯦ ꯆꯨꯝꯃꯦ ꯀꯀꯥ ꯀꯨꯨꯝꯀꯨꯨꯝ ꯍꯥꯏꯕꯗꯤ ꯍꯣꯏ ꯅꯣꯡ ꯐꯥꯗꯣꯛ ꯀꯀꯥ ꯀꯣ ꯅꯣꯡ ꯐꯥꯗꯣꯛ ꯑꯃꯨꯛ ꯀꯨꯝ ꯀꯨꯝ ꯆꯠ
ꯐꯤꯡꯒꯤ ꯇꯧꯋꯦ ꯍꯣꯏ
ꯌꯥꯝ ꯐꯩ ꯑꯩꯈꯣꯏꯗꯤ ꯀꯥꯅꯤꯡꯉꯦ ꯀꯥꯗꯕ ꯌꯥꯗꯕꯒꯤ ꯑꯗꯨꯝ ꯀꯨꯝꯃꯒ ꯂꯩꯔꯝꯅꯦ
ꯑꯗꯨꯅꯦ ꯀꯀꯥ ꯂꯥꯛꯑꯣ
ꯑꯩꯁꯨ ꯀꯨꯝ ꯀꯨꯝ ꯑꯗꯨꯝ ꯇꯧꯔ ꯑꯩꯁꯨ ꯀꯨꯝ ꯀꯨꯝ ꯑꯗꯨꯝ ꯇꯧꯔꯛꯀꯅꯤꯗ
ꯍꯟꯗꯛ ꯃꯥꯎꯟꯇꯦꯟꯗ ꯆꯠꯄ ꯌꯥꯗꯦ ꯁꯤꯇꯨꯋꯦꯁꯟꯁꯦ ꯈꯪꯗ꯭ꯔꯣ
ꯆꯠꯀꯦ ꯍꯥꯏꯔꯗꯤ ꯑ ꯃꯥꯎꯟꯇꯦꯟ ꯕꯥꯏꯛ ꯑꯃ ꯂꯩꯔꯒ ꯂꯥꯛꯑꯣ ꯌꯥꯔꯅꯤ
ꯑꯗꯨꯁꯨ ꯆꯠꯄ ꯀꯤꯕꯩꯅꯤꯅꯦ
ꯀꯨꯝꯀꯨꯝꯗꯤ ꯅꯨꯡꯉꯥꯏꯌꯦ ꯀꯀꯥꯗꯤ ꯈꯤꯇꯪ ꯅꯨꯡꯉꯥꯏꯗꯕꯅꯦ ꯍꯟꯗꯛꯁꯦ
ꯈꯪꯗꯦ ꯅꯣꯏꯁꯦ
ꯑꯩꯒꯤꯗꯤ ꯑꯩꯒꯤꯗꯤ ꯅꯨꯡꯉꯥꯏꯇꯕ ꯂꯩꯇꯦꯗ ꯑꯩꯒꯤꯗꯤ ꯂꯣꯏ ꯅꯨꯡꯉꯥꯏꯌꯦꯗ
ꯅꯪꯒꯤꯁꯦ ꯗꯦꯟꯖꯔ ꯖꯣꯟ ꯌꯥꯎꯗꯕꯒꯤꯅꯦ ꯈꯣꯏꯗꯤ ꯑꯣꯏꯗꯤꯔꯦꯠ ꯖꯣꯟꯗꯅꯦ
ꯑꯣ ꯅꯪ ꯔꯦꯠ ꯑꯩꯅ ꯗꯦꯟꯖꯔ ꯑꯣ ꯑꯣ ꯆꯨꯝꯃꯦ ꯆꯨꯝꯃꯦ ꯔꯦꯠꯒ ꯗꯦꯟꯖꯔ ꯀꯔꯝꯕ ꯍꯦꯟꯒꯦ ꯍꯥꯏꯕꯅꯤꯗ
ꯔꯦꯠ ꯖꯣꯟꯅꯈ꯭ꯔꯥ ꯁꯤꯔꯦꯖ ꯑꯣꯏꯕ ꯃꯥꯜꯂꯦ ꯍꯥꯏꯗꯤ ꯃꯥꯗꯤ ꯔꯦꯠꯅꯤꯅꯀꯣ ꯗꯦꯟꯖꯔ ꯍꯥꯏꯕꯖꯤ ꯀꯥꯂꯔ ꯂꯩꯇꯦꯕꯥ
ꯑꯁ ꯔꯦꯠꯅ ꯀꯟꯗꯕ ꯗꯦꯟꯖꯔꯅ ꯀꯟ ꯑꯦ ꯔꯦꯠꯅ ꯀꯥꯟꯕ ꯗꯦꯟꯖꯔꯅ ꯀꯦꯟꯗꯕ ꯑꯁ ꯅꯪꯒꯤꯖꯤꯗꯤ ꯅꯪ ꯀ꯭ꯔꯣꯝ ꯁꯥꯏꯠꯇ ꯍꯤꯡꯒꯦꯕꯦ
ꯏꯝꯐꯥꯜ ꯏꯝꯐꯥꯜ ꯏꯝꯐꯥꯜ ꯋꯦꯁ ꯃꯅꯨꯡꯗ ꯍꯤꯡꯂꯤꯌꯦ
ꯎꯝ ꯑꯗꯨꯗꯤ ꯐꯖꯅ ꯍꯤꯡꯉꯨꯀꯣ
ꯇꯥꯖ ꯃꯍꯜ ꯂꯩꯕꯒꯤ ꯃꯅꯥꯛꯇ
ꯏꯁꯃꯥ ꯑꯁ ꯅꯣꯏꯒꯤ ꯇꯥꯖꯃꯥꯍꯜꯗꯣ ꯎꯅꯤꯡꯕꯅ ꯂꯣꯏꯔꯦ ꯑꯥ
ꯃꯍꯥꯜꯗꯒꯤ ꯈꯔ ꯆꯪꯔꯒ ꯁꯤ ꯃꯥꯎꯟꯇꯦꯟ ꯀꯥꯕ ꯃꯥꯐꯝ ꯑꯃ ꯂꯩꯕꯗꯣ ꯑꯗꯨ ꯃꯅꯨꯡꯗ ꯂꯩꯕ
ꯑꯁ ꯑꯩꯒꯤꯁꯤꯗꯤ ꯂꯨꯗꯧꯔꯤ
ꯌꯥꯝ ꯂꯨꯕꯅꯦ ꯑꯩꯒꯤꯁꯦ ꯂꯩ
ꯑꯗꯣ ꯅꯪꯗꯤ ꯅꯊꯟꯇ ꯂꯩꯕꯅꯤ ꯅꯨꯡꯉꯥꯏꯕ꯭ꯔꯣ
ꯅꯨꯡꯉꯥꯏ ꯍꯥꯏꯇꯥꯔꯦ
ꯅꯨꯡꯉꯥꯏ ꯍꯥꯏꯇꯔꯦ ꯎꯝ
ꯅꯨꯡꯉꯥꯏꯃꯟꯕꯩ ꯏꯃꯥꯟꯕꯤ ꯈꯣꯏꯗ ꯑꯗꯨꯝ ꯀꯣꯏꯔꯒ ꯂꯩꯕꯅꯦ ꯈꯣꯏꯗꯣ ꯁꯥꯕꯒꯤꯀꯣ ꯑꯁ ꯀꯅꯥꯔ ꯀꯣꯜ ꯇꯧꯔꯛꯏꯁꯤꯅ ꯑꯣꯐꯂꯥꯏꯟꯗ ꯉꯥꯏꯈꯣꯍꯦ ꯃꯤ ꯕꯤꯖꯤ ꯑꯣꯏꯔꯤꯉꯩꯗ
ꯑꯥ ꯑꯣꯏꯔꯤ ꯑꯣꯏꯔꯤ ꯍꯧꯖꯤꯛꯇꯤ ꯕꯤꯖꯤ ꯀꯥꯟꯅ ꯑꯣꯏꯔꯤ ꯅꯪꯒꯤ ꯇꯨ ꯑꯣꯏꯒꯦꯔꯥ ꯅꯪꯒꯤ ꯅꯋꯥ ꯑꯣꯏꯒꯦꯔꯥ ꯍꯧꯖꯤꯛꯇꯤ ꯑꯩꯅꯦ ꯃꯦꯟ ꯕꯤꯖꯤꯗꯤ
ꯑꯗꯨꯅꯦ ꯑꯈꯣꯏꯗꯤ ꯏꯇꯨꯒ ꯂꯩꯖꯗꯦꯀꯣ ꯏꯆꯝ ꯆꯝꯅ ꯍꯤꯡꯖꯕꯅꯤ ꯑꯈꯣꯏꯗꯤ ꯁꯤꯃꯨꯛ ꯂꯣꯏꯔꯒ ꯑꯃꯨꯛ ꯀꯣꯜ ꯇꯧꯔꯛꯀꯅꯤ ꯀꯣ ꯀꯔꯤ ꯃꯦꯡꯒꯣꯔ ꯁꯤꯃꯨꯛ ꯂꯣꯏꯔꯒ ꯑꯃꯨꯛ ꯇꯧꯔꯛꯀꯅꯤꯕ
ꯀꯅꯥꯅ ꯅꯪꯅ ꯃꯨꯛ
ꯎꯝ ꯑꯩꯒꯤꯗꯣ ꯂꯣꯏꯈ꯭ꯔꯅꯤꯗꯣ ꯂꯣꯏꯍꯟꯅꯤꯡꯒꯦ ꯇꯧꯕ ꯑꯗꯨ ꯑꯗꯨꯒ ꯑꯩ ꯑꯃ ꯄꯥꯏꯅꯤꯡꯕ
ꯍꯥꯏꯕꯗꯤ ꯔꯤꯁꯤꯞ ꯇꯧꯕ ꯌꯥꯗꯦꯕ ꯑꯩꯗꯣ
ꯑꯥ
ꯑꯗꯨꯒꯤ ꯃꯤꯒꯤ ꯃꯤꯒꯤ ꯑꯣꯛꯄ ꯌꯥꯗꯦꯕ
ꯑꯥ
ꯑꯗꯨꯒꯤ ꯁꯤꯁꯦ ꯂꯣꯏꯔꯒ ꯂꯧꯊꯣꯛꯔꯒ ꯑꯣꯛꯅꯕꯗꯣ ꯑꯃꯨꯛ ꯇꯧꯒꯦ ꯇꯧꯕ ꯑꯗꯨ ꯑꯣꯏꯔꯗꯤ ꯅꯣꯏꯁꯨ ꯌꯥꯝ ꯐꯩꯅ
ꯅꯪꯅ ꯑꯣꯛꯅꯕ ꯇꯧꯗꯣꯏꯕ
ꯎꯝ ꯑꯣꯛꯄꯤꯒꯦ ꯅꯪꯅ ꯇꯧꯔꯛꯄ ꯑꯩꯅ ꯄꯥꯏꯕ ꯑꯣꯛꯄ
ꯑꯣ
ꯂꯩꯕꯅꯤ ꯀ꯭ꯔꯤ ꯃꯦꯃꯣꯔꯥ ꯀꯣ ꯁꯤꯁꯦ
ꯍꯣꯔꯦꯟ ꯅꯨꯡꯗꯥꯡꯗꯤ ꯀꯔꯤ ꯏꯟꯖꯥꯡ ꯆꯥꯕ ꯇꯥꯔꯦ
ꯈꯪꯗꯦ ꯀꯔꯤ ꯏꯟꯁꯥꯡ ꯆꯥꯁꯤꯔꯥ ꯁꯥ ꯂꯩꯇ꯭ꯔꯦ ꯁꯥ ꯊꯥꯔꯛꯑꯣ
ꯏꯟꯁꯥꯡ ꯁꯦ ꯃꯩꯗꯒꯨꯝꯕ ꯊꯥꯕ ꯌꯥꯔꯗꯤ ꯊꯥ ꯊꯥꯔꯛꯄ ꯌꯥꯕ
ꯃꯩꯔꯤꯗꯕꯣ ꯃꯊꯥꯛꯇ ꯄ꯭ꯂꯥꯁꯇꯤꯛ ꯑꯃ ꯍꯥꯞꯄꯒ
ꯄ꯭ꯂꯥꯁꯇꯤꯛ ꯑꯃꯃꯨꯕ ꯑꯃ ꯍꯥꯞꯄꯒ ꯑꯣꯏ ꯊꯥꯔꯛꯀꯦ ꯀꯔꯝ ꯀꯔꯝꯕ ꯊꯥꯔꯛꯎꯔ ꯁꯧꯒ꯭ꯔꯤꯗꯣ ꯃꯦꯟ ꯑꯣꯏꯅ ꯊꯥꯔꯛꯀꯅꯤ
ꯍꯣꯏ ꯁꯧꯒ꯭ꯔꯤꯗꯤ ꯀꯥꯎꯕ ꯌꯥꯗ꯭ꯔꯦ ꯑꯗꯨꯒ ꯍꯋꯥꯏ ꯑꯁꯥꯡꯕꯗꯣ ꯍꯟꯗꯛ ꯌꯥꯝ ꯊꯤꯃꯣꯁ ꯑꯣꯏꯕꯗꯣ
ꯑꯥ ꯑꯁ ꯑꯗꯨꯗꯣ ꯍꯣꯏ ꯌꯨꯝꯒꯤ ꯐꯥꯎ ꯀꯣꯟꯅꯔꯣꯏꯅꯦ
ꯑꯁ ꯄꯤꯛꯄ꯭ꯔꯣ ꯂꯩ ꯌꯥꯝ ꯌꯥꯝꯗꯕ꯭ꯔꯣ
ꯎꯝ
ꯍꯋꯥꯏ ꯑꯁꯥꯡꯕꯁꯦ ꯌꯥꯝ ꯆꯥꯃꯟꯕꯒꯤ ꯑꯩꯈꯣꯏꯐꯥꯎ ꯈꯡꯒꯦ ꯇꯧꯋꯦꯕꯥ
ꯑꯁ ꯁꯥꯡꯒꯦ ꯇꯧꯕ ꯁꯥꯡꯗꯤ ꯁꯥꯡꯗꯕ
ꯁꯥꯡꯉꯦ
ꯎꯝ ꯁꯥꯡꯉꯕꯅꯤ ꯖꯤꯔꯥꯒꯨꯝꯅ ꯁꯥꯡꯕ꯭ꯔꯥ
ꯎꯝ
ꯑ ꯑꯠ ꯑꯗꯨꯒ ꯀꯤꯡꯀꯣꯡꯒꯨꯝꯅ ꯅꯣꯏꯕꯀꯣ
ꯎꯝ ꯑꯩꯅꯣꯏꯗꯦ ꯃꯦꯡꯒꯣꯀꯝ ꯏꯠ ꯃꯌꯥꯝ ꯎꯝ ꯑꯩ ꯀꯪꯉꯦ
ꯑꯩ ꯀꯪꯉꯦ
ꯑꯩ ꯎꯝ ꯑꯩ ꯄꯣꯏꯟꯇꯦꯛ ꯑꯣꯏꯕꯅꯦ
ꯍꯨꯝ
ꯔꯤꯌꯥꯏꯅꯦ
ꯇꯣꯟꯗ ꯑꯣꯏꯃꯝꯕꯒꯦ
ꯉꯥ
ꯈꯔ ꯅꯣꯏꯅꯤꯡꯈ꯭ꯔꯝꯅꯤ ꯑꯩꯗꯣ ꯗꯨꯒꯤ ꯎꯄꯥꯏ ꯂꯩꯇꯦ ꯅꯪꯗꯤ
ꯑꯩꯔꯣ
ꯄꯣꯏꯟꯇꯦꯠ ꯑꯣꯏꯕ꯭ꯔꯥ ꯄꯣꯏꯝ ꯅꯣꯏ ꯑꯣꯏꯕ꯭ꯔꯣ
ꯑꯩꯗꯤ ꯄꯣꯝꯅꯣꯏ